ꯍꯜꯂꯣ
ꯇꯥꯕ꯭ꯔꯣ
ꯑꯧ ꯇꯥꯏꯌꯦ
ꯑꯣ
ꯇꯥꯏꯌꯦ ꯇꯥꯏꯌꯦ ꯑꯣ ꯌꯥꯔꯕꯣ ꯕ꯭ꯔꯣ
ꯌꯥꯔꯦ ꯌꯥꯔꯦ
ꯑꯣ ꯕ꯭ꯔꯣ ꯍꯧꯖꯤꯛ ꯇꯧꯔꯝꯕꯗꯧ ꯅꯠꯇ꯭ꯔꯣ
ꯃꯥꯅꯤ ꯃꯥꯅꯦ
ꯑꯣ ꯑꯩꯗꯤ ꯈꯣꯟꯖꯦꯜꯖꯤꯗ ꯃꯥꯟꯕ
ꯊꯕꯛ ꯆꯤꯟꯕ꯭ꯔꯣ
ꯆꯤꯟꯗꯦꯗ ꯕ꯭ꯔꯣ ꯄꯣꯊꯥꯔꯝꯃꯤꯅꯤ ꯆꯥꯛ ꯉꯥꯏꯕ ꯑꯣꯏꯅ ꯁꯨꯝ ꯂꯩꯔꯝꯃꯤꯖꯥꯠꯅꯤ
ꯆꯥꯛ ꯍꯦꯟꯖꯥꯡꯗꯤ ꯀꯅꯥꯅ ꯊꯣꯡꯒꯦ
ꯑ ꯈꯣꯏꯒꯤꯗꯤ ꯑꯩꯈꯣꯏ ꯃꯣꯝꯅ ꯑꯗꯨꯝ ꯊꯣꯡꯉꯦ ꯕ꯭ꯔꯣ
ꯑꯩꯒꯤ ꯃꯈꯣꯟꯖꯦ ꯍꯧꯅ ꯇꯥꯕ꯭ꯔꯥ ꯀꯃꯥꯏ ꯇꯧꯒꯦ
ꯈꯤꯇꯪꯗꯤ ꯄꯤꯛꯄꯗꯧ ꯇꯧꯋꯦ ꯇꯥꯕꯨꯗꯤ ꯇꯥꯏ ꯂꯧꯁꯟꯕꯕꯨꯗꯤ ꯉꯝꯃꯦꯕꯀꯣ ꯑꯗꯨ ꯈꯤꯇꯪꯗꯤ ꯄꯤꯛꯑꯦ ꯍꯥꯏꯗꯤ ꯔꯦꯀꯣꯅꯥꯏꯁꯕꯨꯨꯗꯤ ꯉꯝꯃꯒꯖꯨ ꯄꯤꯛꯅꯗꯤ ꯇꯥꯏ ꯈꯔ ꯀꯩꯅꯣꯗꯣ
ꯊꯤ ꯑꯩꯒꯤ ꯁꯤ ꯐꯣꯟ ꯑꯩꯒꯤ ꯐꯣꯟꯅ ꯇꯧꯕ꯭ꯔꯗꯤ ꯃꯈꯣꯟꯅꯤꯁꯤ ꯑꯩꯈꯣꯏꯅꯦ ꯃꯤ ꯑꯇꯣꯞꯄꯗꯤ ꯇꯥꯗꯦ ꯍꯥꯏꯌꯦ ꯑꯩ ꯇꯦꯕ꯭ꯂꯦꯠꯇꯨꯅ ꯇꯧꯔꯗꯦ ꯀꯔꯤꯝꯇ ꯇꯧꯗꯕ ꯑꯃꯨꯛꯀ
ꯑꯣ ꯑꯩꯍꯣꯏꯅꯦ ꯅꯍꯥꯟꯒꯩꯒ ꯌꯦꯡꯅꯕꯗ ꯈꯣꯟꯖꯦ ꯈꯇꯪ ꯄꯤꯛꯄ ꯑꯃꯨꯛ ꯃꯨꯛ ꯄꯛꯂꯛꯄ ꯌꯥꯎꯋꯦꯕ
ꯎꯝ
ꯕ꯭ꯔꯣ ꯑꯗꯨꯗꯤ ꯋꯥꯔꯤꯁꯦ ꯀꯔꯝꯕ ꯃꯈꯜꯒꯤ ꯋꯥꯔꯤ ꯁꯥꯁꯤꯒꯦ
ꯋꯥꯔꯤꯁꯦ ꯑꯗꯨꯅꯤꯅꯦ
ꯍꯦ ꯍꯦ ꯍꯦ
ꯁꯥꯅꯤꯡꯉꯥꯏꯁꯨ ꯔꯤꯄꯤꯠ ꯑꯃꯨꯛ ꯇꯧꯔꯛꯁꯤꯔꯣ
ꯑꯩ ꯌꯥꯏꯗ ꯑꯗꯨꯕꯗꯤ ꯀꯣꯜꯖꯦ ꯑꯅꯧꯕ ꯑꯅꯧꯕ ꯁꯦꯁꯟ ꯑꯃ ꯍꯧꯔꯕꯅꯤꯅ ꯀꯩꯁꯨ ꯀꯥꯏꯗꯦ
ꯀꯣꯜꯒꯨꯝꯕ ꯑꯗꯨ ꯑꯗꯥ ꯉꯥꯡꯕ ꯌꯥꯗꯕ ꯃꯥꯜꯂꯤꯅꯦ
ꯑꯣ ꯀꯩꯝ ꯌꯥꯗꯕꯅꯦ ꯕ꯭ꯔꯣꯗꯤ ꯋꯥꯔꯤ ꯁꯨꯝ ꯁꯥꯔꯛ ꯀꯩ ꯍꯥꯏꯅꯤ ꯕ꯭ꯔꯣꯅ ꯀꯩꯅꯣ ꯂꯩꯕꯗꯣ ꯊꯣꯛꯑꯅꯤ ꯑꯩ ꯁꯨꯝ ꯍꯪꯉꯛꯀꯦ ꯀꯣꯅꯣꯒꯤ ꯃꯔꯝꯗ ꯕ꯭ꯔꯣꯅ ꯈꯪꯕꯅ ꯆꯠ ꯑꯗꯨꯝ ꯍꯥꯏꯔꯛꯑꯣ ꯁꯤꯂꯣꯡꯒꯤ ꯃꯇꯥꯡꯗ ꯑꯗꯨꯝ ꯁꯥꯟꯅꯔꯁꯤ ꯑꯣ ꯕ꯭ꯔꯣ ꯀꯩꯅꯣꯁꯦ ꯑꯗꯨꯝ ꯁꯤꯂꯣꯡꯁꯦ ꯃꯅꯤꯄꯨꯔꯒ ꯌꯦꯡꯅꯕꯗ ꯑꯗꯨꯝ ꯄꯣꯠ ꯆꯩ ꯇꯥꯡꯕ ꯈꯣꯠꯄꯗꯤ ꯀꯃꯥꯏꯅ ꯇꯧꯋꯤ ꯑꯗꯨꯝ ꯃꯥꯟꯅꯕ꯭ꯔꯥ ꯅꯠꯇ꯭ꯔꯒ
ꯄꯣꯠ ꯆꯩꯗꯤ ꯐꯖꯅ ꯇꯥꯡꯉꯦ ꯁꯤꯗꯣꯡꯖꯦ ꯑ ꯁꯝꯅ ꯍꯥꯏꯕ ꯀꯥꯟꯗ ꯏꯝꯐꯥꯜꯒ ꯏꯝꯐꯥꯜ ꯏꯝꯐꯥꯜꯗꯅ ꯍꯣꯡꯕ ꯎꯈ꯭ꯔꯨꯜꯗꯅ ꯇꯥꯡꯕ ꯑꯗꯨꯃꯥꯏꯅ ꯇꯧꯕ ꯍꯥꯏꯇꯥꯔꯦ ꯁꯤꯂꯣꯡꯗꯅ ꯑꯃꯨꯛꯀ ꯇꯥꯡꯕ ꯒꯨꯍꯥꯇꯤꯗꯅ ꯑꯃꯨꯛ ꯍꯣꯡꯕꯀꯣ ꯄꯣꯠꯁꯤ ꯒꯨꯍꯥꯇꯤꯗꯒꯤ ꯂꯣꯏ ꯄꯨꯔꯛꯄꯅꯦꯕ ꯄꯨꯔꯛꯄꯕꯨꯗꯤ ꯎꯝ ꯎꯝ ꯑꯗꯣ ꯄꯣꯠꯇꯤ ꯊꯤ ꯇꯥꯡꯉꯦ ꯏꯝꯐꯥꯜꯗ ꯆꯥꯝꯃ ꯌꯥꯡꯈꯩ ꯄꯤꯕ ꯄꯣꯠꯇꯨ ꯁꯤꯗ ꯆꯥꯍꯨꯝꯗ ꯌꯣꯜꯂꯦ
ꯑꯥꯏ ꯏꯁꯗ ꯌꯥꯝ ꯗꯕꯜ ꯗꯕꯜꯒꯤ ꯇꯥꯞꯇ ꯀꯥꯔꯦꯅꯦꯀꯣ
ꯎꯝ ꯗꯕꯜ ꯗꯕꯜꯒꯤ ꯇꯥꯏꯞꯇꯅꯤ ꯑꯁ ꯄꯣꯠꯁꯨ ꯇꯥꯡꯉꯤ ꯑꯗꯨ ꯑꯩ ꯂꯩꯅꯤꯡꯗ꯭ꯔꯕꯅꯤꯅꯦ ꯑꯩꯗꯤ ꯊꯥꯗꯣꯛꯑꯁꯤꯅꯦ ꯈꯜꯂꯤꯅꯤ
ꯆꯨꯝꯃꯤꯅꯤ ꯑꯗꯨꯁꯨ ꯍꯥꯏꯗꯤ ꯄꯩꯁꯥ ꯅꯨꯡꯁꯥꯒꯤ ꯀꯟꯗꯤꯁꯟ ꯍꯥꯏꯕ ꯑꯃꯁꯨ ꯂꯩꯕꯅꯤꯅ ꯅꯠꯇ꯭ꯔꯥ
ꯍꯣꯏ ꯍꯣꯏ
ꯎꯨꯝ ꯒꯧꯍꯥꯇꯤꯅꯗꯤ ꯅꯨꯡꯉꯥꯏ ꯍꯦꯟꯅꯗꯤ ꯀꯩꯅꯣ ꯇꯧꯔꯝꯒꯅꯤ ꯍꯥꯏꯗꯤ ꯀꯩ ꯍꯥꯏꯅꯤ ꯃꯔꯥꯡ
ꯑꯣꯏ ꯃꯔꯥꯡ ꯀꯥꯏ ꯄꯣꯠ ꯆꯩꯩ ꯃꯃꯜꯍꯨꯍꯨ ꯐꯖꯅ ꯍꯣꯡꯂꯝꯒꯅꯤ ꯨꯒꯨꯍꯥꯇꯤꯗꯤ
ꯑꯥ ꯍꯣꯏ ꯒꯨꯍꯥꯇꯤ ꯆꯠꯄꯩꯗ ꯑꯗꯨꯝ ꯅꯛꯇꯤ ꯅꯛꯅꯔꯕꯅꯤꯅ ꯑꯗꯨꯝ ꯄꯩꯁꯥꯗꯤ ꯌꯥꯝ ꯀꯟꯅ ꯆꯪꯉꯝꯃꯔꯣꯏ ꯕ꯭ꯔꯣ ꯑꯗꯨꯗꯤ
ꯍꯣꯏꯗ ꯒꯨꯍꯥꯇꯤꯗꯤ ꯑ ꯅꯛꯄ ꯁꯤꯃꯛꯇꯅꯤꯗ
ꯑꯥ ꯑꯗꯨꯑꯣꯏꯗꯤ ꯕ꯭ꯔꯣ ꯀꯩꯅꯣꯁꯨ ꯑꯗꯨꯝ ꯇꯥꯡꯉꯦ ꯃꯣꯏꯒꯤ ꯇꯦꯛꯁꯤ ꯅꯨꯡꯁꯤ ꯀꯩꯀꯥ ꯑꯗꯨꯝ ꯂꯣꯏ ꯇꯥꯡꯉꯦ ꯀꯩꯅꯣꯒꯤ ꯁꯤꯂꯣꯡꯒꯤꯁꯦ
ꯑꯥ ꯂꯣꯏ ꯇꯥꯡꯉꯦ ꯇꯦꯛꯁꯤ ꯅꯨꯡꯁꯤ ꯂꯣꯏ ꯆꯥꯕꯗꯒꯤ ꯍꯧꯅ ꯊꯛꯄꯗꯒꯤ ꯍꯧꯅ ꯂꯣꯏ ꯇꯥꯡꯈ꯭ꯔꯦ
ꯑꯣ ꯑꯗꯨꯗꯤ ꯃꯣꯏꯗꯤ ꯄꯩꯁꯥ ꯌꯥꯝ ꯊꯨꯅꯗꯤ ꯄꯥꯏꯔꯝꯒꯅꯤꯍꯦ ꯍꯥꯏꯗꯤ ꯂꯝ ꯀꯣꯏꯕ ꯂꯥꯛꯄꯅꯤꯅ ꯃꯣꯏꯒꯤ ꯍꯣꯇꯦꯜ ꯅꯨꯡꯇꯦꯜꯒꯤ ꯄꯩꯁꯥ ꯅꯨꯡꯁꯥꯗꯤ ꯌꯥꯝ ꯆꯥꯔꯖ ꯄꯥꯉꯝꯒꯅꯤꯀꯣ ꯁꯥ
ꯑꯁ ꯋꯥꯉꯦ ꯋꯥꯡꯉꯦ ꯋꯥꯉꯦ ꯊꯤ ꯋꯥꯡ
ꯕ꯭ꯔꯣ ꯀꯌꯥꯝꯗꯤ ꯂꯥꯞꯅꯩ ꯀꯩꯅꯣꯗꯣ ꯃꯣꯏꯒꯤ ꯀꯩ ꯍꯥꯏꯅꯤ ꯆꯤꯔꯥ ꯄꯨꯟꯁꯤ ꯑꯗꯒꯤ
ꯂꯥꯞꯄꯦ ꯆꯤꯔꯥ ꯄꯨꯟꯆꯤ ꯂꯥꯞꯄꯦ ꯁꯤꯗꯒꯤ ꯐꯖꯅ ꯆꯤꯔꯥꯄ ꯄꯨꯟꯆꯤꯗꯤ ꯂꯥꯞꯄꯦ ꯑꯥ ꯀꯥ ꯀꯤꯂꯣꯃꯤꯇꯔ ꯑꯩꯠꯇꯤ ꯀꯤꯂꯣꯃꯤꯇꯔꯃꯨꯛ ꯌꯧ ꯐꯥꯔꯝꯃꯅꯤꯀꯣ
ꯑꯣ ꯁ ꯑꯗꯨꯗꯤ ꯑꯩꯈꯣꯏꯒꯤ ꯃꯅꯤꯄꯨꯔꯗ ꯍꯥꯏꯔꯒꯗꯤ ꯀꯩꯅꯣꯃꯨꯛꯅꯤꯅ ꯁꯣꯝ ꯁꯨꯒꯨꯟꯅꯨ ꯁꯣꯝ ꯆꯥꯡ ꯆꯠꯇꯣꯏꯅꯤꯅꯦꯀꯣ
ꯑ ꯑꯥ ꯑꯥ ꯑꯗꯨꯒꯤ ꯆꯥꯡꯗ ꯑꯗꯨꯕꯨ ꯂꯝꯕꯤꯁꯦ ꯄ꯭ꯂꯦꯟ ꯑꯣꯏꯕ ꯑꯗꯨꯒ ꯐꯖꯕꯤꯒꯤꯀꯣ
ꯑꯥ
ꯄꯨꯡ ꯑꯅꯤ ꯑꯅꯤ ꯑꯅꯤꯒꯤ ꯆꯥꯡ ꯂꯧꯒꯦꯗ
ꯑꯣ ꯁꯠ ꯑꯗꯨꯗꯤ ꯑꯗꯨꯝ ꯈꯗꯤ ꯑꯗꯨꯝ ꯁꯥꯡꯉꯦ ꯑꯗꯨ ꯀꯩꯅꯣ ꯀꯩꯀꯥꯗꯤ ꯐꯖꯕ꯭ꯔꯥ ꯑꯩꯈꯣꯏ ꯃꯅꯤꯄꯨꯔꯒꯤ ꯆꯤꯡꯒꯤ ꯑꯗꯨꯃꯥꯏꯅ ꯊꯦꯛ ꯊꯦꯛꯇꯅ ꯆꯠꯄ ꯑꯗꯨꯒꯤ ꯁ꯭ꯇꯥꯏꯜꯗꯨꯗꯤ ꯑꯣꯏꯗꯕ
ꯌꯥꯝ ꯊꯦꯛ ꯌꯥꯝ ꯊꯦꯛꯄ ꯌꯥꯝ ꯊꯦꯛꯄꯗꯤ ꯑꯣꯏꯗꯦ
ꯑꯥ
ꯑꯗꯨꯕꯨ ꯀꯣꯅꯔ ꯒꯣꯂꯥꯏ ꯑꯃꯅꯤꯒꯨꯝꯕ ꯑꯗꯨꯝ ꯈꯔꯗꯤ ꯂꯩꯀꯣ ꯑꯗꯨ ꯌꯥꯝ ꯌꯥꯝ ꯀꯥꯏ ꯒꯣꯠꯂꯥꯏ ꯌꯥꯝ ꯊꯤꯕ ꯍꯥꯏꯕꯗꯤ ꯍꯥꯏꯕꯗꯤ ꯌꯥꯔꯣꯏ ꯑꯗꯨꯝ ꯈꯤꯇꯪ ꯈꯤꯇꯪꯀꯣ ꯎꯝ ꯅꯩꯌꯦ
ꯑꯣ ꯄ꯭ꯂꯦꯟ ꯑꯣꯏꯕꯗꯤ ꯃꯣꯏꯅ ꯍꯦꯜꯂꯦꯕ
ꯎꯨꯝ
ꯕ꯭ꯔꯣ ꯑꯗꯨ ꯅꯠꯇꯕ ꯑꯇꯩꯒꯤ ꯀꯩꯀꯩ ꯂꯩꯕꯒꯤ ꯐꯖꯕꯁꯦ ꯍꯥꯏꯗꯤ ꯆꯤ ꯆꯦꯔꯥꯄ ꯄꯨꯟꯖꯤꯒꯨꯝꯕ ꯅꯠꯇꯕ ꯑꯇꯣꯞꯄ ꯍꯥꯏꯗꯤ ꯀꯩ ꯍꯥꯏꯅꯤ ꯃꯤ
ꯇꯕ ꯃꯅꯥꯛ ꯇ ꯑꯅꯛ ꯑꯅꯛꯄꯁꯦ ꯒꯥꯔꯗꯦꯟ ꯄꯥꯔꯛꯀꯤ ꯇꯥꯏꯞꯇꯀꯣ
ꯑꯥ
ꯑꯗꯨꯁꯨ ꯂꯩ ꯑꯗꯨꯒ ꯋꯥꯇꯔꯐꯣꯜ ꯈꯔꯥ ꯂꯩ ꯑꯗꯣ ꯑꯅꯝꯕꯗꯤ ꯂꯥꯞꯄꯗ ꯂꯣꯏ ꯂꯩꯅꯩ ꯂꯩꯗ ꯑꯥ ꯕꯪꯒ꯭ꯂꯥꯗꯦꯁ ꯕꯣꯔꯗꯔ ꯁꯥꯏꯠꯇꯀꯣ ꯐꯖꯕ ꯐꯖꯕ ꯍꯥꯏꯔꯗꯤ
ꯍꯨꯏꯁꯦ ꯀꯩꯅꯣ ꯇꯧꯅꯤꯀꯣ ꯀꯩ ꯋꯥꯇꯔꯐꯣꯜꯗꯨꯁꯨ ꯑꯗꯨꯝ ꯃꯅꯥꯛ ꯆꯪꯕ ꯌꯥꯗꯕ ꯃꯥꯜꯂꯦꯀꯣ ꯍꯥꯏꯗꯤ ꯌꯥꯝ ꯀꯩꯅꯣ ꯇꯧꯕꯅꯤꯅ
ꯋꯥꯇꯔꯐꯣꯜꯁꯤ ꯀꯔꯤ ꯍꯥꯏꯗꯤ
ꯍꯥꯏꯗꯤ ꯋꯥꯇꯔꯐꯣꯜꯒꯤ ꯃꯅꯥꯛꯇ ꯍꯥꯏꯗꯤ ꯑꯩꯈꯣꯏꯒꯤ ꯃꯅꯤꯄꯨꯔꯗ ꯍꯥꯏꯔꯒ ꯂꯩꯃꯔꯥꯡꯒꯨꯝꯕꯗꯤ ꯃꯈꯣꯡꯗ ꯆꯪꯕ ꯌꯥꯏꯗꯅ
ꯎꯝ
ꯑꯗꯒꯤ ꯃꯁ ꯃꯅꯥꯛꯇ ꯆꯪꯉꯦ ꯑꯩꯈꯣꯏꯅ ꯀꯩ ꯍꯥꯏꯅꯤ ꯏꯔꯣꯏꯕꯕꯨꯅꯤ ꯈꯪꯗꯦ ꯑꯃ ꯇꯧꯋꯤ
ꯌꯥꯏ ꯌꯥꯏ ꯌꯥꯏ ꯌꯥꯏꯗ ꯌꯥꯏꯗ ꯁꯤꯗꯤ ꯑꯗꯨꯁꯨ ꯌꯥꯏꯗ ꯌꯥꯏꯗ ꯏꯔꯣꯏꯗ ꯑꯩꯈꯣꯏꯗꯤ ꯑꯗꯨꯝ ꯆꯠꯄ ꯈꯨꯗꯤꯡ ꯎꯝ
ꯎꯕꯗ ꯌꯥꯝꯅ ꯀꯩꯅꯣ ꯀꯤꯕ ꯐꯥꯎꯋꯦ ꯃꯣꯏꯒꯤꯁꯤꯡꯗꯣ ꯋꯥꯡꯕꯨꯗꯤ ꯋꯥꯡꯅ ꯌꯥꯏꯀꯣ
ꯍꯣꯏ ꯍꯣꯏ
ꯑ
ꯏꯔꯣꯏꯕ ꯌꯥꯕ ꯖꯒꯥꯁꯨ ꯂꯩꯌꯦꯕꯀꯣ ꯌꯥꯗꯕ ꯖꯒꯥꯁꯨ ꯂꯩ
ꯑꯣ
ꯎꯝ
ꯃꯣꯏꯒꯤꯗꯤ ꯑꯌꯥꯝꯕꯅ ꯕ꯭ꯔꯣ ꯀꯩꯅꯣꯗꯤ ꯑꯣꯏꯕꯅꯤꯅ ꯑꯗꯨꯝ ꯐꯣꯔꯦꯁꯒꯨꯝꯕꯁꯨ ꯑꯗꯨꯝ ꯈꯔ ꯂꯩꯔꯝꯗꯧ ꯃꯥꯜꯂꯦ ꯃꯔꯥꯡ ꯀꯥꯏꯔꯝꯗꯧ ꯃꯥꯂꯦ
ꯍꯣꯏ ꯍꯣꯏ ꯃꯔꯥꯡ ꯀꯥꯢ ꯑꯦ ꯎꯈ꯭ꯔꯨꯜ ꯁꯤꯔꯣꯏ ꯂꯤꯂꯤ ꯆꯠꯂꯕꯣ ꯅꯪꯗꯤ
ꯆꯠꯇ꯭ꯔꯤꯗ ꯕ꯭ꯔꯣ
ꯑꯣ ꯁꯔꯣꯏ ꯂꯤꯂꯤꯁꯤ ꯅꯨꯡꯉꯥꯏꯒꯗꯧꯕ ꯃꯥꯥꯟꯂꯤ ꯑꯩꯗꯤ ꯎꯈ꯭ꯔꯨꯜ ꯂꯤꯇꯥꯟꯗꯩꯅꯤ
ꯑꯣ ꯑꯆꯥꯠꯆꯥ
ꯁꯤꯔꯣꯏ ꯂꯤꯂꯤ ꯆꯠꯇ꯭ꯔꯤꯑꯦꯕ
ꯑ ꯆꯠꯇ꯭ꯔꯤꯌꯦ ꯕ꯭ꯔꯣ ꯍꯣꯢꯒꯤ ꯃꯅꯥꯛ ꯑꯣꯏꯗꯣꯏꯅꯦ ꯑꯗꯨꯗꯤꯒꯣ ꯑꯗꯨꯗꯤ
ꯍꯣꯏ ꯃꯅꯥꯛꯅꯤ ꯃꯅꯥꯛꯅꯤ ꯑꯗꯨꯒ ꯖꯨꯀꯣ ꯖꯨꯀꯣ
ꯒꯣ ꯑꯗꯨꯝ
ꯍꯣꯏ ꯍꯥꯏꯐꯦꯠ ꯀꯥꯕꯅꯤ ꯆꯤꯡꯗꯤ
ꯑꯥ
ꯎꯝ ꯑꯁ ꯀꯥꯏꯗꯩꯅꯣ ꯈꯨꯋꯥ ꯑꯃ ꯁꯤꯔꯣꯏ ꯀꯥꯕꯗꯣ ꯆꯤꯡ ꯀꯥꯕꯗꯣ ꯃꯥꯇꯣꯟ ꯌꯧꯔꯨꯕꯗꯣ ꯀꯨꯝꯗꯥꯔꯛꯄꯗꯗꯤ ꯑꯁ ꯄꯨꯔꯥ ꯕ꯭ꯔꯦꯛ ꯌꯥꯎꯗꯕꯩ ꯇꯥꯞꯇ
ꯍ ꯀꯩꯅꯣꯁꯨ ꯕ꯭ꯔꯣ ꯁꯤꯔꯣꯏꯒꯤꯁꯤꯁꯨ ꯀꯩꯅꯣ ꯇꯧ ꯃꯥꯜꯂꯦꯀꯣ ꯋꯦꯗ꯭ꯔꯁꯦ ꯈꯔ ꯃꯥꯁꯨ ꯑꯗꯨꯝ ꯑꯗꯨꯝ ꯔꯦꯗꯤ ꯑꯣꯏꯕ ꯃꯥꯜꯂꯦꯀꯣ
ꯑꯥ ꯑꯥ ꯑꯥ ꯁꯤꯗ ꯎꯈ꯭ꯔꯨꯜ ꯋꯦꯗ꯭ꯔꯒ ꯁꯤꯂꯣꯡꯒꯤ ꯋꯦꯗ꯭ꯔꯁꯦ ꯆꯞ ꯃꯅꯩ ꯑꯗ ꯎꯈ꯭ꯔꯨꯜꯅ ꯈꯤꯇꯪ ꯁꯥꯒꯅꯤ
ꯑꯣ ꯑꯗꯨ ꯑꯣꯏꯔꯝꯕꯁꯨ ꯌꯥꯢ ꯕ꯭ꯔꯣꯅ ꯈꯔ ꯑꯗꯨꯝ ꯆꯥꯟꯅꯅ ꯆꯨꯝꯅꯅ ꯂꯩꯕ ꯉꯝꯃꯤꯁꯦ ꯅꯠꯇ꯭ꯔ ꯃꯥꯟꯅꯕꯗꯨꯅ
ꯍꯣꯏ ꯍꯣꯏ ꯍꯣꯏ
ꯕ꯭ꯔꯣꯗꯤ ꯏꯝꯐꯥꯜꯗꯒꯗꯤ ꯑꯗꯨꯝ ꯂꯩꯔ ꯂꯩꯔꯝꯕ ꯅꯠꯇ꯭ꯔꯣ ꯏꯝꯐꯥꯜꯗꯁꯨ ꯑꯗꯨꯝ
ꯏꯝꯐꯥꯜꯗ ꯂꯩꯗ ꯏꯝꯐꯥꯜ ꯍꯣꯏ ꯍꯣꯏ ꯏꯝꯐꯥꯜꯗ ꯂꯩꯗ ꯑꯩ ꯏꯝꯐꯥꯜꯗ ꯆꯍꯤ ꯍꯣꯏ ꯆꯍꯤ ꯆꯍꯤ ꯀꯨꯟ ꯐꯥꯔꯝꯃꯥꯅꯤ ꯑꯩ ꯏꯝꯐꯥꯜ ꯂꯩꯕꯁꯦ ꯆꯍꯤ ꯀꯨꯟ ꯃꯥꯛ ꯌꯧꯗ꯭ꯔꯁꯨ ꯁꯚꯦꯟꯇꯤꯟ ꯑꯩꯠꯇꯤꯟ ꯌꯥꯔꯁ ꯒꯨꯝꯕꯗꯤ ꯌꯧꯔꯦ ꯢꯝꯐꯥꯜꯗ ꯂꯩꯕꯁꯦ
ꯑꯣ ꯑꯣ ꯑꯗꯨꯗꯤ ꯑꯗꯨꯝ ꯃꯇꯝ ꯁꯥꯡꯅ ꯑꯌꯥꯝꯕ ꯀꯩꯅꯣꯒꯤ ꯁꯇꯗꯤꯒꯤ ꯍꯥꯏꯒꯗ꯭ꯔꯥ ꯀꯩꯅꯣ
ꯑ ꯍꯣꯏ ꯍꯣꯏ ꯏꯝꯐꯥꯜꯗ ꯏꯁꯇꯗꯤꯗ ꯏꯝꯐꯥꯜꯗꯤ ꯂꯣꯏ ꯂꯣꯏꯁꯜꯂꯦꯗꯅ
ꯑꯥ
ꯕ꯭ꯔꯣꯖꯤ ꯏꯝꯐꯥꯜꯗꯤ ꯂꯣꯏꯁꯤꯟꯕ꯭ꯔꯣ
ꯎꯝ ꯕ꯭ꯔꯣ ꯑꯩꯈꯣꯏꯗꯤ ꯑꯗꯨꯝ ꯏꯝꯐꯥꯜ ꯑꯗꯨꯝ ꯅꯛꯅꯔꯦ ꯍꯥꯏꯇꯥꯔꯦ ꯑꯩꯈꯣꯏ ꯏꯝꯐꯥꯜ ꯑꯗꯨꯝ ꯍꯥꯏ ꯕꯦꯔꯤꯗ ꯑꯗꯨꯝ ꯑꯣꯏꯔꯦ ꯑꯩꯈꯣꯏꯒꯤ
ꯑꯥ ꯏꯝꯐꯥꯜꯗ ꯑꯗꯨꯝ ꯁꯇꯗꯤ ꯂꯣꯏꯁꯜꯂꯦ
ꯑ ꯏꯝꯐꯥꯜ ꯑꯗꯨꯝ ꯂꯣꯏꯁꯜꯂꯦ ꯑꯥ ꯀꯩꯅꯣ ꯑꯥ ꯖꯨꯃꯣꯖꯤꯀꯦꯜ ꯒꯥꯔꯗꯦꯟ ꯂꯩꯕꯗꯣ ꯃꯅꯤꯄꯨꯔꯒꯤ
ꯈꯪꯉꯦ ꯈꯪꯉꯦ
ꯑ ꯑꯗꯣꯝꯗ ꯑꯗ ꯑꯗ ꯑꯗꯨꯝ ꯅꯛꯅꯔꯦ ꯍꯥꯏꯇꯥꯔꯦ ꯑꯗꯒꯤ ꯑꯗꯨꯝ ꯋꯥꯟ ꯀꯤꯂꯣꯃꯤꯇꯔꯒꯨꯝꯕ ꯆꯠꯂ ꯑꯗꯨꯝ ꯂꯩꯔꯦ ꯍꯥꯏꯇꯥꯔꯦ ꯀꯩꯁꯨ ꯂꯥꯞꯇ꯭ꯔꯦ ꯕ꯭ꯔꯣ ꯑꯗꯨꯋꯥꯏꯗ ꯍꯥꯏꯇꯥꯔꯦ ꯑꯦꯔꯤꯋꯥꯖꯦꯀꯣ
ꯑꯣꯈꯦ ꯑꯗꯨꯗꯤ ꯑꯩꯁꯨ ꯑꯗꯨꯝ ꯃꯅꯥꯛꯇꯩꯅꯦ ꯀ꯭ꯋꯥꯇꯔ ꯂꯩꯕ ꯃꯐꯝꯗꯣ
ꯋꯥ꯭ꯠꯇ ꯂꯩꯕ ꯍꯥꯏꯖꯦ ꯀꯥꯎꯒꯤ ꯂꯩꯕꯗꯨꯔꯣ ꯕ꯭ꯔꯣ ꯑꯣ ꯑꯣ ꯑꯣ ꯒꯦꯝ ꯚꯤꯖꯦꯜꯅ ꯑꯃꯨꯛ ꯑꯩꯈꯣꯢꯔꯣꯝꯗꯩ ꯈꯤꯇꯪ ꯆꯪꯖꯜꯂꯦ ꯕ꯭ꯔꯣ ꯀꯩꯅꯣꯔꯣꯝꯗꯀꯣ ꯍꯣꯢ ꯌꯥꯝ ꯂꯥꯞꯅꯕꯕꯨꯗꯤ ꯅꯠꯇ꯭ꯔꯦ ꯑꯣ ꯕ꯭ꯔꯣꯁꯨ ꯀꯋꯥꯇꯔꯗ ꯂꯩꯕ꯭ꯔꯣ ꯂꯥꯡꯒꯣꯟꯒꯤ
ꯍꯣꯏ ꯍꯣꯏ ꯍꯣꯢ ꯒꯦꯝꯕꯤꯖꯦꯖꯇ
ꯑꯆꯥ ꯑꯠꯆꯥ ꯕ꯭ꯔꯣ ꯑꯗꯨꯗꯤ ꯂꯥꯡꯒꯣꯜꯗ ꯂꯩꯕꯅꯤꯅ ꯀꯩꯅꯣꯒ ꯆꯠꯂꯦ ꯄꯨꯟꯁꯤ ꯂꯣꯛ ꯀꯩꯅꯣ ꯆꯠꯂꯝꯕ꯭ꯔꯣ
ꯍꯣꯏ ꯂꯣꯏ ꯌꯧ ꯂꯣꯏ ꯀꯣꯏꯔꯦꯗ ꯂꯥꯡꯒꯣꯜꯗꯤ ꯈꯪꯗꯕ ꯀꯥ ꯑꯝꯇ ꯂꯩꯇꯦ ꯍꯨꯏ ꯚꯥꯎ ꯂꯣꯏ ꯈꯪꯉꯦ
ꯆꯦꯔꯥꯎ ꯆꯤꯡ ꯀꯩ ꯀꯥ ꯂꯣꯢ ꯆꯠꯂꯦ
ꯂꯣꯢ ꯆꯠꯂꯦ ꯆꯠꯂꯦ ꯆꯍꯤ ꯇꯔꯥꯃꯉꯥ ꯍꯦꯟꯅ ꯂꯩꯔꯕꯅꯤꯅꯀꯣ
ꯑ ꯈꯪꯗꯕꯁꯨ ꯂꯩꯔꯔꯣꯏ
ꯈꯪꯗꯕ ꯂꯩꯇꯦ
ꯑ ꯑꯗꯨ ꯕ꯭ꯔꯣ ꯀꯩꯅꯣꯝ ꯍꯪꯒꯦꯅꯦ ꯕ꯭ꯔꯣ ꯍꯣꯢꯒꯤꯗꯤ ꯍꯔꯥꯎ ꯀꯨꯝꯍꯩꯁꯦ ꯀꯩ ꯀꯩ ꯅꯗꯤ ꯃꯔꯨ ꯑꯣꯏꯒꯦ ꯈ꯭ꯔꯤꯁꯃꯥꯁꯄꯨꯗꯤ ꯑꯗꯨꯝ ꯀꯃꯟ ꯑꯣꯏꯔꯦꯗꯅꯀꯣ
ꯑꯥ ꯈ꯭ꯔꯤꯁꯃꯥꯁꯅꯦ ꯑꯗꯨꯒ ꯅꯨꯡꯉꯥꯏꯅꯤ ꯍꯥꯏꯅꯀꯣ ꯁꯤꯠ ꯁꯣꯚꯤꯡ ꯐꯦꯁꯇꯤꯚꯦꯜ ꯑ ꯐꯧ ꯀꯩꯅꯣ ꯀꯔꯤ ꯐꯧ ꯊꯥꯕꯒꯤ ꯃꯇꯝ ꯌꯧꯔꯛꯄ ꯃꯇꯝꯗꯣ ꯑꯗꯨꯗ ꯂꯨꯉꯥꯏꯅꯤ ꯍꯥꯏꯅ ꯐꯦꯁꯇꯤꯚꯦꯜ ꯑꯃ ꯑꯩꯈꯣꯏ ꯄꯥꯡꯊꯣꯛꯑꯦ ꯑꯗꯨ ꯑꯃ ꯑꯗꯨꯒ
ꯑꯣ ꯕ꯭ꯔꯣ ꯀꯩꯅꯣꯒ ꯃꯥꯟꯅꯗꯣꯏꯔꯥ ꯁꯤꯖꯦ ꯑ ꯒꯥꯟ ꯒꯥꯏꯅ ꯂꯩꯕꯗꯣ
ꯒꯥꯡ ꯉꯥꯏ ꯑꯥ ꯑꯗꯨꯒꯤ ꯇꯥꯏꯝꯅꯦ
ꯑꯣ ꯃꯥꯟꯗꯤ ꯃꯥꯟꯅꯗꯣꯏꯅꯦꯕꯀꯣ ꯃꯥꯃꯤꯡꯗꯤ꯫
ꯑꯗꯨ ꯑꯗꯨ ꯑꯗꯨ ꯉꯥꯛꯇꯅꯤꯗ ꯑꯁꯤ ꯃꯔꯨ ꯑꯣꯏꯅ ꯈ꯭ꯔꯤꯁꯃꯥꯁ ꯈ꯭ꯔꯤꯁꯃꯥꯁ ꯍꯥꯏꯕ ꯇꯥꯔꯦ ꯑꯩꯈꯣꯏ ꯇ꯭ꯔꯥꯏꯕꯜꯁꯤꯡꯒꯤꯗꯤꯀꯣ ꯅꯨꯡꯉꯥꯏꯕ ꯀꯨꯝꯍꯩ ꯍꯥꯏꯁꯦ
ꯋꯥꯟꯁ ꯢꯟꯗ ꯌꯔꯅꯤꯗ ꯅꯠꯇ꯭ꯔꯥ
ꯍꯣꯏ ꯍꯣꯏ ꯅꯣꯏꯅ ꯌꯥꯎꯁꯪ ꯇꯧꯕꯤꯒꯤ ꯇꯥꯏꯞꯇ
ꯑ ꯑꯩꯈꯣꯏꯒꯤꯗꯤ ꯌꯥꯎꯁꯪ ꯃꯛ ꯃꯥꯅꯦ ꯃꯥꯅꯦ ꯌꯥꯎꯁꯪꯁꯤꯅ ꯑꯃꯨꯛ ꯈꯔ ꯀꯩꯅꯣꯒꯤ ꯑꯦꯟꯖꯣꯏ ꯌꯥꯝ ꯇꯧꯕ ꯑꯗꯣ ꯌꯥꯝ ꯏꯁꯄꯤꯁꯦꯜ ꯑꯣꯏꯕ ꯍꯥꯏꯔꯒꯅ ꯑꯩꯈꯣꯏꯅ ꯑꯃꯨꯛ ꯆꯩꯔꯥꯎꯕꯒꯨꯝꯕ ꯆꯥꯛꯀꯧꯕ ꯏꯃꯣꯏꯅꯨ ꯑꯍꯨꯝꯁꯦ ꯍꯥꯏꯇꯥꯔꯦ ꯑꯥ ꯑꯥ ꯑꯩꯈꯣꯢꯅ ꯑꯃꯨꯛ
ꯈ꯭ꯋꯥꯏꯗꯩ ꯃꯔꯨ ꯑꯣꯏꯕ ꯃꯥꯜꯂꯦꯗ ꯅꯣꯏꯒꯤꯗꯤ
ꯌꯥꯎꯁꯪꯁꯤ ꯅ ꯃꯔꯨ ꯃꯔꯨꯗꯤ ꯑꯗꯨꯅ ꯕ꯭ꯔꯣ ꯀꯩꯅꯣ ꯆꯠꯈ꯭ꯔꯦ ꯂꯥꯡꯕ ꯈꯣꯠꯄ ꯑꯩꯈꯣꯏ ꯏꯟꯖꯣꯏ ꯇꯧꯕ ꯍꯥꯏꯕꯒꯤꯗꯤ ꯑꯗꯨꯝ ꯑꯣꯏꯕꯀꯣ ꯑꯗꯨꯒ ꯑꯩꯈꯣꯏꯒꯤ ꯀꯩꯅꯣꯒꯤ ꯍꯥꯏꯒꯗ꯭ꯔꯥ ꯑꯩꯈꯣꯏꯒꯤ ꯔꯤꯂꯤꯖꯟꯒꯤ ꯍꯥꯏꯒꯗ꯭ꯔꯥ ꯑꯩꯈꯣꯏ ꯀꯜꯆꯔꯒ ꯍꯥꯏꯒꯗ꯭ꯔꯥ
ꯑꯥ
ꯇꯦꯠ ꯑꯣꯏꯕꯗꯤ ꯍꯧꯖꯤꯛꯀꯤ ꯀꯩꯅꯣꯁꯤꯗ ꯑꯣꯏꯗꯣꯏꯅꯦꯕ ꯆꯩꯔꯥꯎꯕ ꯑꯩꯈꯣꯏꯒꯤ ꯑꯦꯄ꯭ꯔꯤꯜꯗ ꯂꯩꯕꯖꯦ
ꯑꯣꯀꯦ ꯑꯣꯀꯦ ꯁꯔꯥꯎꯕꯁꯦ ꯑꯅꯤꯃꯛ ꯑꯅꯤ ꯑꯅꯤꯔꯛ ꯇꯧꯗꯥꯏꯅꯦ ꯅꯣꯏꯁꯦ
ꯑ ꯑꯅꯤꯔꯛꯅꯤ ꯑꯗꯨ ꯑꯗꯨꯒꯤꯕꯨꯗꯤ ꯀꯩꯅꯣ ꯇꯧꯈꯤꯕꯩꯅꯤ ꯍꯥꯏꯗꯤ ꯃꯤꯛꯁ ꯇꯧꯈꯤꯕ ꯍꯥꯏꯇꯥꯔꯦ ꯑꯩꯈꯣꯏꯒꯤ ꯃꯣꯏꯒꯤ ꯕ꯭ꯔꯤꯇꯤꯁ ꯀꯩꯅꯣꯒꯤ ꯃꯇꯝꯗ ꯁꯅꯥꯗꯥꯁ ꯒꯣꯁꯥꯏ ꯍꯥꯏꯅ ꯑꯃ ꯂꯩꯔꯝꯕꯗꯣ ꯂꯥꯛꯑꯝꯃꯤ ꯈꯣꯠꯂꯝꯃꯤ ꯍꯥꯏꯕꯗꯣ ꯃꯣꯏꯗ ꯀꯩꯅꯣ ꯇꯧꯔꯝꯕꯗꯒꯤ ꯑꯗꯨꯃꯥꯏꯅ ꯊꯣꯛꯈꯤꯕꯗꯤ ꯑꯣꯢꯕ
ꯑꯗꯨ ꯆꯥꯛꯀꯧꯕ ꯍꯥꯏꯁꯤꯅ ꯑꯃꯨꯛ ꯀꯃꯥꯏꯅ ꯇꯧꯕ ꯅꯤꯡꯉꯣꯜ ꯆꯥꯛꯀꯧꯕ ꯍꯥꯏꯁꯤꯅ
ꯆꯥꯛꯀꯧꯕ ꯍꯥꯏꯁꯤꯅ ꯕ꯭ꯔꯣ ꯀꯩꯅꯣ ꯍꯥꯏꯇꯥꯔꯦ ꯑꯩꯈꯣꯏꯒꯤ ꯃꯦꯔꯤꯠ ꯋꯨꯃꯦꯟꯁꯤꯡ ꯍꯥꯏꯇꯥꯥꯔꯦꯅꯦꯀꯣ ꯑꯇꯣꯞꯄ ꯀꯩꯅꯣ ꯆꯠꯈꯤꯕꯁꯤꯡ ꯐꯦꯃꯤꯂꯤꯅ ꯆꯠꯈꯤꯕꯁꯤꯡꯁꯦ ꯑꯩꯈꯣꯏꯒꯤ ꯅꯨꯃꯤꯠꯁꯤꯗ ꯀꯧꯗꯨꯅ ꯑꯩꯈꯣꯏꯒꯤ ꯀꯩ ꯍꯥꯏꯇꯥꯔꯦ ꯆꯥꯛꯂꯦꯟ ꯑꯃ ꯆꯥꯃꯤꯟꯅꯔꯒ ꯑꯉꯝꯕ ꯈꯨꯗꯣꯜ ꯄꯤꯅꯕ ꯍꯥꯏꯇꯥꯔꯦꯅꯦꯀꯣ
ꯑꯣꯀꯦ ꯁꯤꯁꯨ ꯌꯥꯝ ꯆꯥꯎꯅ ꯅꯣꯏ ꯑꯣꯞꯖꯥꯞꯇ ꯄꯥꯡꯊꯣꯛꯄ ꯃꯥꯜꯂꯦꯀꯣ
ꯑ ꯁꯤꯁꯨ ꯌꯥꯝ ꯆꯥꯎꯕ ꯑꯃꯅꯦ ꯆꯍꯤ ꯑꯃꯒꯤ ꯃꯅꯨꯡꯗ ꯄꯥꯡꯊꯣꯛꯄ ꯍꯥꯏꯇꯥꯔꯦꯅꯦꯀꯣ ꯑꯗꯨꯒ ꯑꯃꯅ ꯏꯃꯣꯏꯅꯨ ꯑꯃ ꯄꯥꯡꯊꯣꯛꯄꯗꯣ
ꯍꯣꯏ ꯈꯪꯉꯦ ꯈꯪꯉꯦ ꯏꯃꯣꯏꯅꯨꯀꯣ ꯁꯦꯞꯇꯦꯝꯕ꯭ꯔꯗ꯭ꯔꯗꯣ
ꯑ ꯅꯠꯇꯦꯕ꯭ꯔꯣ ꯖꯅꯋꯥꯔꯤ ꯁꯨꯋꯥꯢ ꯇꯥꯅꯤ ꯖꯅꯋꯥꯔꯤ
ꯑꯣ ꯖꯅꯋꯥꯔꯤꯗꯣ ꯑꯗꯨꯗꯤ ꯁꯦꯞꯇꯦꯝꯕ꯭ꯔꯗ ꯀꯦꯟꯗꯜꯒ ꯊꯥꯜꯂꯦꯗꯅ ꯂꯝꯕꯤꯗ ꯏꯔꯥꯕꯣꯠꯇꯦꯔꯣ ꯑꯣ
ꯑꯣ ꯑꯗꯨꯗꯤ ꯁꯨꯨꯝ ꯀꯩꯅꯣꯅꯦ ꯑꯦꯔꯥꯄꯣꯗꯦꯅꯤ ꯑꯗꯨꯅ ꯃꯣꯏꯅ ꯀꯩꯅꯣꯒꯨꯝꯕ ꯍꯥꯏꯇꯥꯔꯦꯅꯦ ꯑꯩꯈꯣꯏꯒꯤ ꯀꯩ ꯍꯥꯏꯅꯤ ꯃꯅꯤꯄꯨꯔꯒꯤ ꯐ꯭ꯔꯤꯗꯝ ꯐꯥꯏꯇ꯭ꯔ ꯍꯥꯏꯒꯗ꯭ꯔꯥ ꯃꯅꯤꯄꯨꯔꯒꯤ ꯄꯥꯏꯌꯅ꯭ꯔꯁꯤꯡ ꯍꯥꯏꯒꯗ꯭ꯔꯥ
ꯑꯣ ꯑꯣ
ꯃꯈꯣꯏꯕꯨ ꯑꯣꯞꯖꯥꯕ ꯇꯧꯕꯤꯕ ꯃꯈꯣꯏꯕꯨ ꯑꯗꯨꯃꯥꯏꯅ ꯍꯥꯏꯇꯥꯔꯦꯅꯦ ꯃꯣꯏꯒꯤ ꯕꯥꯠ ꯑꯗꯨꯒꯨꯝꯕ ꯅꯠꯇꯦ ꯕ꯭ꯔꯣ ꯑꯗꯨꯒꯨꯝꯕ ꯀꯩꯅꯣꯒꯤꯗꯤ ꯅꯠꯇꯦ ꯌꯥꯝꯅ ꯃꯔꯨ ꯑꯣꯏꯕꯕꯨꯗꯤ ꯅꯠꯇꯦ ꯑꯣꯏꯗꯦ ꯍꯥꯏꯕꯕꯨꯗꯤ ꯅꯠꯇꯦ ꯑꯣꯏꯔꯒꯁꯨ ꯑꯩꯈꯣꯏꯒꯤ ꯐꯦꯁꯇꯤꯕꯦꯜ ꯑꯣꯏꯕꯗꯤ ꯄꯣꯠꯇꯗꯤ ꯑꯣꯏꯗꯦꯕ
ꯈ꯭ꯋꯥꯏꯗꯒꯤ ꯅꯨꯡꯉꯥꯏꯕꯗꯤ ꯗꯤꯋꯥꯂꯤꯒꯤ ꯂꯒꯥꯎ ꯈꯥꯎꯕꯗꯨꯅꯤꯅꯦ ꯗꯤꯋꯥꯂꯤꯒꯤ ꯂꯀꯥꯎ ꯂꯒꯥꯎ ꯈꯥꯎꯕꯗꯨꯅꯤꯅꯦ ꯑꯩ ꯅꯨꯡꯉꯥꯏꯔꯤꯁꯦ
ꯕ꯭ꯔꯣꯁꯨ ꯈꯥꯎꯔꯛꯄ꯭ꯔꯣ ꯅꯠꯇ꯭ꯔꯒ ꯊꯥꯔꯛꯏꯔꯣ
ꯑꯁ ꯐꯖꯅ ꯊꯥꯗꯔꯦ ꯐꯖꯅ ꯇꯣꯡꯕꯅꯦ ꯂꯒꯥꯎꯗꯤ ꯃꯥꯡꯁꯨ ꯃꯥꯡꯉꯤ ꯇꯣꯡꯁꯨ ꯇꯣꯡꯉꯦ
ꯑꯥ ꯎꯝ
ꯎꯝ
ꯑꯗꯨꯒꯤꯁꯨ ꯅꯨꯡꯉꯥꯏꯕ ꯃꯈꯜ ꯑꯃꯅꯤ ꯑꯗꯨꯒꯤꯁꯨ ꯑꯗꯨꯅ ꯅꯤꯡꯉꯣꯟ ꯆꯥꯛꯒꯥꯎꯕ